ꯍꯜꯂꯣ
ꯇꯥꯔꯕ
ꯇꯥꯔꯦ
ꯎꯝ ꯑ ꯑꯩꯈꯣꯏꯒꯤ ꯉꯪꯉꯤꯕ ꯃꯈꯣꯟꯁꯦ ꯇꯥꯕ꯭ꯔꯥ ꯑꯁꯤꯅꯦ ꯁꯤꯗ ꯉꯪꯉ ꯂꯩꯃꯤꯅ ꯑꯩ ꯇꯧꯕ ꯌꯥꯗꯦꯕ
ꯑꯣ ꯔꯦꯀꯣꯔꯠ ꯇꯧꯕ ꯌꯥꯗꯕ꯭ꯔꯥ
ꯎꯝ ꯔꯦꯀꯣꯔꯠꯇꯗꯋꯥꯔꯗꯤ ꯁꯨꯝꯕ ꯁꯥꯎꯟ ꯃꯌꯥꯝ ꯁꯥꯏꯠ ꯁꯥꯏꯗꯇꯩ ꯃꯌꯥꯝꯁꯦ ꯇꯥꯁꯜꯂꯛꯑꯕꯅꯤꯅꯅꯦ
ꯑꯁ ꯐꯖ ꯇꯥꯕꯅꯤꯉꯣ ꯀꯧꯔꯦꯀꯣ ꯇꯧꯕꯩ ꯃꯅꯨꯡꯗꯨꯗꯅꯦ
ꯑꯩꯅ ꯉꯥꯡꯉꯉꯩꯗꯗꯤ ꯈꯔꯕꯨ ꯇꯥꯕ ꯐꯩꯌꯦꯕꯀꯣ ꯑꯩꯅ ꯉꯥꯡꯕꯁꯦ ꯑꯃꯨꯛꯨꯔꯦꯀꯣ ꯊꯥꯗꯣꯛꯄ ꯃꯇꯝꯗ ꯐꯖꯅ ꯕꯦꯛꯒ꯭ꯔꯥꯎꯟꯒꯤ ꯁꯥꯎꯟꯁꯤꯡꯁꯦ ꯐꯖꯅ
ꯐꯖꯅ ꯇꯥꯕꯅꯤꯉꯣ ꯀꯃꯥꯏꯅ ꯇꯧꯅꯣ ꯂꯧꯁꯜꯂꯤꯅꯣ ꯈꯪꯗꯦꯀꯣ
ꯎꯝ
ꯌꯥꯝ ꯐꯖ ꯇꯥꯕꯅꯤ ꯍꯦꯛꯇ ꯑꯥꯗꯒꯅꯦ ꯀꯨ ꯇꯨꯡꯒ ꯉꯥꯡꯅꯕꯁꯦ ꯑꯩꯅ ꯃꯅꯨꯡꯗ ꯂꯩꯕꯗ ꯕꯣꯔꯗꯤꯡ ꯁꯥꯇ꯭ꯔ ꯑꯉꯥꯡ ꯂꯩꯕꯒꯁꯦ ꯔꯦꯀꯣꯔꯠ ꯇꯧꯀꯥꯟꯗ ꯐꯣꯟꯁꯦ ꯐꯖꯅ ꯇꯥꯏꯌꯦꯕ ꯀꯃꯥꯏꯅ ꯇꯧꯕꯅꯣ ꯈꯪꯗꯦꯕ
ꯑꯗꯨꯅ ꯑꯩ ꯇꯥꯏꯃꯤꯡꯗꯤ ꯁꯪꯉꯁꯨꯁꯦ ꯔꯦꯀꯣꯔꯠ ꯇꯧ ꯌꯥꯗꯦꯕ ꯑꯗꯨꯃꯥꯏꯅ ꯕꯦꯛꯒ꯭ꯔꯥꯎꯟ ꯁꯥꯎꯟꯁꯦ ꯃꯌꯥꯝ ꯑ ꯂꯩꯔꯕꯅꯤꯅ ꯑꯗꯩ ꯅꯥꯀꯥꯟꯗꯅ ꯑꯃꯨꯛ ꯌꯦꯟ ꯈꯣꯝꯖꯤꯜꯂꯛꯀꯗꯣꯏꯅꯤꯗꯣ
ꯍꯣꯏ ꯊꯣꯢꯒꯤꯗꯤ ꯂꯣꯏꯕꯨ ꯂꯣꯏꯗꯣꯔꯝꯃꯅꯤ ꯇꯔꯥꯃꯉꯥꯗ ꯀꯨꯟꯊ꯭ꯔꯥ ꯈꯛꯇꯅꯦꯕ ꯇꯧꯗꯣꯏꯗꯣ
ꯑꯥ ꯇꯔꯥꯃꯉꯥꯁꯦ ꯀꯨꯟꯊ꯭ꯔꯥꯔꯛ
ꯑꯗꯨ ꯅꯠꯇꯦ ꯇꯔꯥꯃꯉꯥ ꯑꯅꯤꯔꯛꯇꯪ ꯇꯧꯔ ꯂꯣꯏꯗꯣꯏꯅꯦ
ꯑꯣ ꯇꯔꯥꯃꯉꯥꯅꯤꯔꯛꯇꯪ
ꯑꯥ ꯃꯤ ꯇꯔꯥꯃꯉꯥ ꯑꯗꯨꯝ ꯂꯩꯔꯦ ꯅꯊꯨꯡ ꯇꯔꯥꯃꯉꯥꯒ ꯂꯣꯏꯔꯦ
ꯁꯨꯗꯪꯉꯥꯏꯔꯤ
ꯑꯁ ꯀꯥꯏꯗꯣꯏꯅꯣꯗ ꯑꯩꯗꯤ ꯅꯪ ꯃꯉꯥ ꯑꯩ ꯇꯔꯦꯠꯅꯦꯕ ꯇꯔꯦꯠꯇꯨꯗ ꯔꯤꯖꯦꯛ ꯃꯉꯥ ꯑꯃ ꯂꯥꯛꯑꯦꯗꯅ
ꯎꯝ
ꯑꯗꯨꯏ ꯔꯤꯖꯦꯛ ꯃꯉꯥꯗꯨꯃ ꯌꯥꯗ꯭ꯔꯦ ꯑꯗꯨꯒꯤꯗꯨꯃ ꯇꯧꯗꯣꯔꯤꯅꯦ ꯑꯩꯁꯦ ꯑꯩꯗꯤ ꯃꯤꯠꯁꯦ ꯗꯥꯛ ꯁꯥꯀꯟꯧꯧꯕ ꯍꯥꯏꯗꯣ ꯇꯧꯗ꯭ꯔꯕ ꯀꯩꯅꯣꯝ ꯇꯧꯔꯤ ꯅꯨꯡꯁꯤꯠ ꯃꯨꯁꯤꯜꯂꯛꯏꯃꯤ ꯅꯪꯕꯣ
ꯑꯣ ꯃꯤꯈꯥ ꯃꯨꯕꯤꯗꯣ
ꯑꯥ ꯑꯝꯇ ꯐꯣꯟ ꯃꯦꯠꯃꯟꯕꯒꯤ ꯑꯣꯝꯗꯧ ꯃꯥꯜꯂꯦ
ꯐꯣꯟ ꯌꯦꯡꯕ ꯍꯦꯟꯃꯟꯕꯩ ꯑꯣꯏꯔꯝꯃꯅꯤ ꯑꯃꯔꯣꯝꯗ ꯁꯣꯛꯏꯅꯤꯗ
ꯎꯝ ꯏꯁꯥ ꯁꯣꯛꯏꯅꯦ ꯢꯕꯦꯝꯃ ꯍꯛꯆꯥꯡ ꯁꯣꯛꯏꯅꯤꯅꯦ ꯐꯣꯟ ꯁꯨꯝ ꯅꯞꯅ ꯂꯩꯕ ꯏꯁꯥ ꯐꯕꯣꯟꯇꯦꯅꯦ ꯕ꯭ꯔꯦꯟꯗ ꯌꯥꯝ ꯐꯠꯇꯦ ꯍꯥꯏꯕ ꯑꯀꯥꯎꯕ ꯀꯩꯀ ꯃꯌꯥꯝ ꯂꯥꯛꯑꯦ ꯍꯥꯏꯗꯣ
ꯃꯥꯅꯦ ꯃꯥꯅꯦ ꯑꯗꯨꯅ ꯈꯔ ꯈꯔ ꯌꯥꯡꯅ ꯇꯧꯔ ꯂꯣꯏꯔꯦ
ꯎꯝ ꯊꯣꯛꯏꯅꯦ ꯑꯗꯨꯅꯦ ꯑꯩꯅ ꯍꯥꯏꯁꯦ ꯑꯗꯣ ꯉꯝꯕꯒꯤ ꯈꯔ ꯈꯔ ꯇꯧꯁꯟꯕ ꯍꯥꯏꯗꯣ ꯇꯥꯔꯦ ꯑꯗꯣ ꯐꯣꯟꯗ ꯋꯥꯔꯤ ꯁꯥꯟꯅꯕꯅ ꯑꯃꯨꯛ ꯈꯔ ꯐꯩꯌꯦꯕ
ꯍ
ꯁꯤꯅ ꯑꯃꯨꯛ ꯉꯥꯏꯍꯥꯛ ꯆꯤꯟꯗ ꯈꯔ ꯉꯥꯡꯈꯤꯕꯅꯤ
ꯍꯌꯦꯡꯁꯨ ꯁꯣꯔꯥꯠ ꯑꯃꯃꯨꯛ ꯆꯠꯂꯅꯤ
ꯑꯩ ꯁꯣꯂꯥꯠ ꯌꯥꯝ ꯆꯠꯂꯤꯅ ꯍꯟꯗꯛꯇꯤ ꯅꯃꯥꯟꯅ ꯕꯤꯒꯤꯔꯣ
ꯅꯠꯇꯦ ꯑꯩꯈꯣꯏ ꯢꯅꯦꯝꯆꯥꯒꯤ ꯃꯀꯨꯕꯣꯛꯇꯨ ꯁꯤꯔꯦ ꯕꯥꯇꯣꯟ ꯇꯧꯔꯛꯑꯦꯕ ꯑꯗꯨ ꯆꯗꯗꯥꯥꯏ ꯋꯥꯅꯤ ꯆꯠꯄ ꯌꯥꯏ ꯃꯥ ꯁꯪꯗ꯭ꯔꯒꯅ ꯑꯩꯗꯪ ꯆꯠꯂꯅꯤ ꯁꯪꯉꯒꯅ ꯆꯠꯃꯤꯟꯅꯔꯅꯤ ꯆꯠꯄꯩ ꯊꯕꯛꯁꯦ ꯍꯦꯛꯇꯥꯠꯂꯛꯄ ꯄꯣꯠꯊꯥꯔꯒꯦ ꯈꯟꯕ ꯆꯠꯄꯩ ꯊꯕꯛꯁꯦ ꯑꯗꯨꯝ ꯂꯥꯛꯑꯦꯕ
ꯁꯣꯔꯥꯠꯇꯤ ꯆꯠꯇ꯭ꯔꯗꯤ ꯕꯇꯣꯟ ꯇꯧꯔꯗꯤ ꯆꯠꯇ꯭ꯔꯗꯤ ꯐꯠꯇꯦ ꯇꯧꯍꯩꯗꯦꯒ ꯌꯥꯝ ꯍꯥꯏꯅꯩꯅꯦ
ꯅꯠꯇꯦꯍꯦ ꯕꯥꯇꯣꯟ ꯇꯧꯔ ꯆꯠꯇꯕꯗꯤ ꯀꯩꯁꯨ ꯀꯥꯏꯗꯦ ꯕꯥꯇꯣꯟ ꯇꯧꯔꯛꯇꯕꯤ ꯆꯠꯄꯗꯨ ꯐꯠꯇꯦ ꯍꯥꯏꯕꯅꯤ
ꯍꯣꯏ ꯍꯣ ꯍꯣꯏ ꯆꯨꯝꯃꯦ ꯑꯣꯟꯅ ꯇꯩꯅꯔꯦ ꯑꯩꯅ ꯍꯥꯏꯗꯣ ꯑꯥ ꯕꯇꯣꯟ ꯇꯧꯔꯛꯇꯅ ꯆꯠꯄꯁꯦ
ꯎꯝ ꯕꯥꯇꯣꯟ ꯐꯪꯗꯅ ꯁꯦ ꯄꯥꯎ ꯐꯪꯗꯅ ꯆꯠꯄꯗꯨ ꯐꯠꯇꯦ ꯍꯥꯏꯕꯅꯤ
ꯑꯣ ꯑꯣ ꯑꯣ ꯑꯣ
ꯑꯗꯨꯃꯥꯏꯅ ꯍꯥꯏꯅꯩ
ꯑꯩꯁꯦ ꯀꯣ ꯍꯧꯖꯤꯛꯁꯦ ꯏꯁꯥꯁꯦ ꯑꯩꯈꯣꯏꯒꯤꯅꯦ ꯋꯥꯕꯒꯤ ꯇꯨꯝꯅꯤꯡꯕ ꯐꯥꯎꯕꯗꯣ ꯑꯗꯨꯁꯨ ꯑꯃꯨꯛ ꯐꯥꯎꯗꯕꯤ ꯇꯣꯏꯁꯦ ꯕ꯭ꯔꯦꯟꯁꯤꯅ ꯇꯨꯝꯅꯤꯡꯉꯣ ꯍꯥꯢꯕ ꯄꯥꯎꯁꯦ ꯄꯤꯗꯕꯤ ꯏꯁꯥꯁꯤꯗ ꯑꯩ ꯋꯥꯗꯤ ꯋꯥꯕ ꯑꯗꯨꯒ ꯑꯩꯈꯣꯏꯒꯤ ꯑꯃ ꯏꯁꯥꯁꯤ ꯆꯥꯛ ꯆꯥꯥꯁꯜꯂꯨꯔꯒ ꯄꯣꯠꯊꯥꯅꯤꯡꯕꯗꯣ ꯅꯍꯥꯟꯗꯩ ꯇꯧꯕꯗꯣ ꯑꯁ ꯄꯨꯡ ꯃꯥꯄꯜ ꯇꯔꯥ ꯉꯥꯢ ꯉꯝꯗꯕ ꯑꯩꯁꯦ ꯉꯔꯥꯡꯗꯤ ꯍꯦꯛꯇ ꯑꯗꯨꯃꯥꯏꯅ ꯅꯨꯡꯇꯤꯒꯤ ꯑꯃ ꯇꯧꯔꯛꯑꯗꯤ ꯑꯩ ꯏꯁꯥ ꯁꯣꯛꯂꯛꯀꯅꯤꯍꯦ
ꯑꯗꯨ ꯇꯨꯝꯕ ꯌꯥꯔꯛꯇꯔꯤꯗꯣ ꯉꯁꯥꯏꯒꯤ ꯀꯩꯅꯣꯗꯨꯅꯅꯦꯕ ꯅꯪ ꯑꯗ ꯄꯣꯊꯥꯗꯕ ꯑꯩꯈꯣꯏ ꯑꯦꯟꯖꯥꯏꯇꯤ ꯂꯩꯕ ꯇꯦꯟꯁꯟ ꯂꯩꯕ ꯃꯌꯥꯝꯗꯨ ꯇꯨꯝꯕꯗꯣ ꯌꯥꯔꯛꯇ꯭ꯔꯤꯅꯦ ꯍꯥꯏꯕ ꯎꯝ ꯑꯩꯈꯣꯏꯁꯨ ꯇꯧꯋꯦꯕ ꯏꯁꯥꯁꯦ ꯅꯣꯔꯃꯦꯜ ꯌꯥꯝꯅ ꯉꯁꯤꯗꯤ ꯌꯥꯝꯅ ꯏꯁꯥꯁꯦ ꯐ꯭ꯔꯤ ꯑꯣꯏꯅ ꯍꯔꯥꯎꯔꯒ ꯂꯩꯕ ꯋꯥꯈꯜꯁꯦ ꯁꯨꯝ ꯐ꯭ꯔꯤ ꯑꯣꯏꯅꯒ ꯂꯩꯕꯗꯣ
ꯎꯝ
ꯑꯗꯨꯝꯕ ꯃꯇꯝꯗꯗꯤ ꯆꯥꯕ ꯑꯣꯏꯔꯁꯨ ꯍꯥꯎꯏ ꯑꯗꯒꯤ ꯇꯨꯝꯕ ꯑꯣꯏꯔꯁꯨ ꯃꯇꯝ ꯆꯥꯅ ꯇꯨꯝꯅꯤꯡꯕꯒ ꯐꯔꯅꯤ ꯑꯩꯈꯣꯏꯒꯤ ꯁꯥꯎꯔꯒꯒ ꯂꯩꯕ ꯑꯗꯩ ꯀꯩꯅꯣꯝꯃ ꯇꯧꯔꯒ ꯋꯥꯈꯜꯁꯦ ꯆꯔꯥꯡꯅꯅ ꯂꯩꯕꯗꯣ ꯇꯨꯝꯐꯝ ꯆꯥꯐꯝ ꯈꯪꯉꯣꯏ ꯇꯨꯝꯃꯁꯨ ꯑꯍꯤꯡꯁꯦ ꯇꯨꯝꯃꯁꯨꯅꯦ ꯐꯨꯛ ꯐꯨꯛꯇ ꯍꯧꯒꯠꯄ ꯑꯗꯨꯝꯕꯒꯤ ꯒꯤ ꯃꯑꯣꯡꯁꯦ ꯇꯧꯋꯦ ꯍꯥꯏꯕ
ꯑꯗꯨꯅꯦ ꯑꯩꯁꯦ ꯕꯤ ꯑꯦꯗ ꯇꯧꯔꯛꯑꯗꯤ ꯕꯤ ꯑꯦꯗ ꯇꯧꯔꯛꯑꯗꯤ ꯑꯩꯈꯣꯏ ꯊꯣꯏꯅ ꯅꯍꯥꯟꯋꯥꯏ ꯇꯨꯝꯕ ꯁꯨꯡꯌꯥ ꯌꯥꯗꯦ ꯁꯨꯛꯌꯥ ꯌꯥꯗꯦ ꯑꯩꯗꯅꯦꯕ ꯍꯧꯖꯤꯛ ꯐꯖꯅ ꯇꯨꯝꯃꯤꯁꯦ ꯑꯩꯃꯨꯛ ꯍꯧꯔꯛꯇꯣꯔꯕ ꯀꯩꯅꯣꯝ ꯇꯧꯔꯦꯕ ꯇꯨꯝꯕ ꯌꯥꯗꯕꯤꯖꯦ ꯑꯩꯗꯤ ꯈꯔꯒ ꯏꯁ ꯑꯩꯁꯤ ꯑꯃꯨꯛ ꯇꯨꯝꯍꯟꯕꯗ ꯑꯄꯨꯅ ꯑꯩꯉꯣꯟꯗ ꯉꯥꯡꯉꯤꯅꯦ ꯇꯨꯝꯗ꯭ꯔꯗꯅ ꯂꯩ ꯀꯅꯪ ꯀꯥꯏꯅ
ꯑꯥꯎ ꯍꯣꯏꯅꯦ ꯅꯪ ꯃꯔꯛ ꯑꯃ ꯍꯥꯏꯈꯤꯅꯦ ꯑꯩ ꯎꯝ ꯅꯪ ꯄꯨꯡ ꯑꯩ ꯄꯨꯡ ꯃꯥꯄꯥꯜ ꯇꯥꯔꯗꯤ ꯇꯨꯝꯅꯤꯡꯉꯅꯤꯅ ꯅꯪ ꯍꯥꯏꯈꯤꯕꯅꯤꯅꯦ
ꯐꯣꯟꯒ ꯄꯥꯏ ꯉꯝꯕꯖꯥꯠ ꯅꯠꯇꯦ ꯏꯕꯦꯝꯃ ꯗꯔꯀꯥꯔ ꯑꯣꯏꯗꯦ ꯁꯤꯅꯤ ꯇꯥꯞ ꯇꯨꯝꯃꯒꯅꯦ ꯆꯞ ꯆꯥꯅ ꯍꯦꯛꯇ ꯍꯧꯒꯠꯂꯛꯀꯗꯣꯏꯅꯤ ꯄꯨꯡꯁꯤꯡ ꯇꯥꯏꯃꯤꯡꯗ
ꯄꯨꯡ ꯃꯔꯤꯗ ꯍꯧꯒꯠꯂꯤꯔꯕ
ꯑꯥ ꯗꯗ ꯍꯣꯂꯛ ꯀꯗꯣꯏꯅꯤꯉ ꯇꯝ ꯇ ꯑꯗꯨꯣ ꯇꯨꯝꯕꯖꯦ ꯗꯤꯁꯇꯔꯕ ꯇꯧꯕꯤꯗ꯭ꯔꯕ ꯑꯩꯒꯤꯗꯤ ꯑꯗꯣ ꯌꯥꯔꯤꯉꯩ ꯏꯈꯣꯏ ꯊꯣꯏꯅ ꯍꯥꯏꯅꯦ ꯇꯨꯝꯕꯗ ꯃꯤꯒꯤ ꯅꯨꯡꯗꯥꯡ ꯇꯨꯝꯕꯗ ꯊꯨꯒꯥꯏꯕꯖꯦ ꯂꯣꯒꯤ ꯃꯇꯨꯡ ꯏꯟꯅ ꯑꯦ ꯁꯟ ꯄꯥꯜꯂꯒ ꯀꯦꯁ ꯇꯧ ꯌꯥꯏꯌꯦ ꯇꯧꯕꯤꯒꯅꯣꯅ ꯑꯩꯅ ꯄꯨꯟꯅ ꯁꯨꯃꯥꯏꯅ ꯋꯥꯔꯤ ꯁꯥꯟꯅꯩ ꯈꯣꯠꯑꯦ ꯍꯥꯏꯕ ꯑꯗꯨꯗ ꯑꯗꯨ ꯑꯩꯅ ꯁꯨꯃꯥꯏ ꯃꯗꯨ ꯀꯦꯁ ꯄꯥꯟꯖꯟ ꯌꯥꯔꯦꯅꯦ ꯃꯥ ꯃꯤ ꯇꯨꯝꯕ ꯊꯨꯒꯥꯏ ꯌꯥꯄꯣꯠꯇꯦ ꯃꯤꯒꯤ ꯇꯨꯝ ꯊꯨꯒꯥꯏꯕꯖꯦ ꯌꯥꯗꯦꯌꯦ ꯍꯥꯏꯌꯦ ꯅꯤꯌꯣꯝꯒꯤ ꯃꯇꯨꯡꯏꯟꯅ ꯂꯩꯇꯦꯌꯦ ꯔꯨꯜꯗ ꯇꯨꯝꯕ ꯊꯨꯒꯥꯏꯕꯖꯦ ꯐꯠꯇꯦ ꯍꯥꯏꯕ ꯇꯨꯝꯕ ꯊꯨꯒꯥꯏꯔꯤ ꯃꯤꯗꯣ ꯃꯤꯒꯤ ꯇꯨꯝꯕ ꯊꯨꯒꯥꯏꯕ ꯀꯧꯋꯦꯕ ꯅꯨꯡꯗꯥꯡꯗꯨꯕꯨ ꯐꯨ ꯍꯧꯒꯠꯂꯣ ꯐꯣꯟ ꯋꯥꯔꯤ ꯁꯥꯟꯅꯖꯦ ꯗꯪ ꯑꯗꯨꯗꯔ ꯄꯨꯡ ꯉꯥꯡꯖꯜꯂꯤꯗꯣ ꯅꯣꯡꯇ ꯑꯗꯨ ꯑꯗꯥ ꯅꯪ ꯌꯥꯗꯦꯗ ꯗꯨꯞ ꯑꯗꯨ ꯑꯩꯒꯤ ꯇꯨꯝꯕꯗꯣ ꯊꯨꯒꯥꯏꯔꯤ ꯅꯠꯇ꯭ꯔꯥ ꯑꯃꯔꯣꯝꯗ ꯍꯥꯏꯔꯨꯗꯤ ꯑꯗꯣ ꯃꯥꯥꯏ ꯈꯜꯂꯒ ꯑꯁ ꯑꯩꯖꯦ ꯇꯨꯝꯅꯤꯡ ꯇꯨꯝꯅꯤꯡꯅ ꯈꯥꯡꯉꯒ ꯇꯧ ꯂꯩꯕꯗꯣ ꯑꯩꯗꯤ ꯑꯩꯉꯣꯟꯗꯗꯤ ꯋꯥꯔꯤ ꯅꯠ
ꯃꯥꯅꯤ
ꯑꯗꯨ ꯌꯥꯗꯦꯕ ꯑꯗꯨ ꯈꯪꯕ꯭ꯔꯥ ꯑꯗꯨ ꯌꯥꯗꯦꯕ ꯑꯗꯨ ꯅꯤꯌꯣꯝ ꯅꯠꯇꯦꯕ ꯈꯪꯕ꯭ꯔꯥ ꯋꯥꯔꯤꯕꯨ ꯉꯥꯍꯥꯛ ꯁꯥꯟꯅꯔꯒ ꯊꯥꯖꯅꯕꯩ ꯂꯣꯏꯔꯦ ꯀꯔꯤ ꯅꯨꯡꯗꯥꯡ ꯃꯊꯧ ꯇꯥꯒꯦ ꯑꯩꯅ ꯍꯥꯏꯅꯤꯡꯉꯤꯖꯦ ꯍꯥ ꯕꯟꯆꯥ ꯑꯥ ꯁꯤꯗ ꯁꯥꯟꯅꯕ ꯑꯦ ꯀꯔꯤ ꯖ꯭ꯋꯥꯔ ꯁꯥꯟꯅꯕꯁꯨ ꯅꯠꯇꯕ ꯑꯗꯨꯗꯅꯦꯕ ꯑꯩꯅ ꯃꯋꯥ ꯂꯧꯔꯛꯇꯦ ꯍꯥꯏꯖꯦ
ꯎꯝ ꯍꯨꯝ
ꯃꯋꯥ ꯂꯧꯔꯛꯇꯦꯕ ꯑꯗꯨꯗ ꯑꯃꯨꯛ ꯃꯨꯛ ꯑꯩ ꯇꯜꯂꯛꯑꯦꯕ ꯑꯗꯨꯅ
ꯃꯥꯅꯦ ꯃꯥꯅꯤ
ꯑꯗꯩꯗꯤ ꯈꯪꯗꯦ ꯇꯜꯂꯦ ꯍꯥꯏꯁꯦ ꯑꯗꯩ ꯑꯩ ꯅꯨꯡꯗꯥꯡ ꯇꯨꯝꯕ ꯇꯨꯝ ꯈ꯭ꯋꯥꯏꯗꯩ ꯆꯥꯛꯄ ꯑꯗꯨꯕꯨ ꯉꯔꯥꯡꯗꯤ ꯀꯅꯥꯝꯇ ꯊꯨꯒꯥꯏꯕꯤꯗꯦ ꯏꯇꯣꯝꯇ ꯇꯨꯝꯕ ꯌꯥꯗ꯭ꯔꯦꯕ ꯑꯩ ꯊꯋꯥꯏꯖꯦ ꯄ꯭ꯔꯣꯛ ꯄ꯭ꯔꯣꯛ ꯆꯥꯛꯑꯦꯕ ꯑꯩꯅ ꯈꯜꯂꯦ ꯑꯣ ꯃꯁꯤꯒꯤ ꯆꯦꯟꯖ ꯂꯥꯛꯏꯁꯦ
ꯑꯗꯨ ꯉꯁꯥꯏꯒꯤ ꯅꯪꯒꯤ ꯅꯪꯅ ꯅꯪꯗ ꯄꯥ ꯂꯥꯟꯕ ꯑꯗꯨꯝꯕ ꯃꯌꯥꯝ ꯂꯩꯕꯗꯣ ꯑꯩꯁꯤ ꯃꯌꯥꯝ ꯂꯥꯜꯂꯝꯃꯕ ꯑꯩꯁꯦ ꯁꯤꯃꯨꯛ ꯇꯧꯈꯤꯗꯣꯔꯤꯕ ꯒꯥꯏꯅ ꯂꯩꯗꯅ ꯁꯨꯃꯥꯏꯅ ꯑꯗ ꯗꯨꯝꯕ ꯃꯌꯥꯝꯗꯣ ꯑꯗꯨꯒꯤ ꯇꯁꯟꯗꯨꯅꯅꯦꯕ
ꯃꯥꯜꯂꯦ ꯈꯜꯂꯦ ꯑꯩꯁꯦ ꯑꯗꯨꯝ ꯇꯨꯝꯗꯕꯗꯣ ꯑꯩ ꯉꯔꯥꯡꯁꯦ ꯀꯩ ꯈꯜꯂꯤ ꯑꯍ ꯑꯩꯖꯦ ꯑꯩ ꯉꯔꯥꯡ ꯈꯜ ꯑꯩꯕꯨ ꯍꯨꯝꯐꯨꯖꯤꯃꯨꯛ ꯍꯟꯒꯤꯗꯣꯔꯕ ꯍꯜꯂꯝꯗꯕꯤꯗ ꯇꯞꯅ ꯇꯞꯅ ꯇꯧꯔꯝꯕꯗꯤ ꯐꯒꯗꯅꯤ ꯒꯥꯏ ꯋꯥ ꯈꯟꯗꯒ ꯑꯃꯨꯛ ꯈꯜꯂꯛꯑꯦꯕ ꯑꯩꯖꯦ ꯍꯨꯖꯤꯛꯁꯦ ꯑꯗꯩꯗꯤ ꯑꯃꯨꯛ
ꯆꯔꯥꯡꯅꯔ ꯀꯣꯛꯇꯨꯗ ꯑꯗꯨꯝ ꯂꯩꯔꯤꯅꯦꯕ
ꯑꯥ ꯑꯗꯩꯗꯤ ꯑꯃꯨꯛ ꯀꯩ ꯈꯜꯂꯤ ꯑꯁ ꯑꯩꯗꯤ ꯇꯣꯛꯑꯁꯤꯔ ꯉꯝꯗ꯭ꯔꯦꯗ ꯑꯩ ꯃꯤ ꯉꯣ ꯉꯁꯤ ꯅꯣꯡꯃꯁꯦ ꯄꯣꯊꯥꯔꯒꯦ ꯈꯜꯂꯦꯅꯦ ꯑꯩꯁꯦ ꯄꯣꯊꯥꯍꯧꯔꯗꯤ ꯑꯃꯨꯛ ꯊꯕꯛꯁꯦ ꯑꯃꯨꯛ ꯂꯦꯞꯈꯤꯗꯣꯏꯅꯤꯀꯣ ꯅꯍꯥꯟꯒꯩ ꯈꯖꯤꯛ ꯈꯖꯤꯛ ꯇꯧꯖꯕꯗꯣ ꯑꯃꯨꯛ ꯄꯨꯔꯥ ꯂꯦꯞꯊꯣꯛꯑꯗꯤ ꯀꯥꯏꯅ ꯋꯥꯈꯟꯁꯦ ꯑꯃꯨꯛ ꯈꯟꯕꯤ ꯇꯧꯔꯦꯃꯤ ꯑꯩꯖꯦ
ꯃꯥꯅꯦ ꯑꯗꯨꯅꯅꯦ ꯃꯤ ꯑꯗꯨ ꯅꯪ ꯀꯩꯏꯝꯇ ꯈꯜꯂꯨꯅꯣꯕ ꯉꯁꯤꯁꯦ ꯍꯦ ꯏꯃꯥꯏ ꯄꯦꯝꯃꯥ ꯁꯤ ꯊꯕꯛꯁꯤꯕꯨ ꯇꯧꯔꯁꯨ ꯌꯥꯏ ꯇꯧꯗ꯭ꯔꯖꯨ ꯌꯥꯏꯅ ꯈꯟꯇꯣꯛꯑꯒ ꯅꯪ ꯉꯥꯍꯥꯛ ꯅꯪ ꯉꯥꯛꯇꯪ ꯂꯩꯊꯣꯛꯑꯣꯕꯀꯣ ꯅꯁꯥꯗꯣ ꯐ꯭ꯔꯤ ꯑꯣꯏꯔꯛꯀꯅꯦꯕ ꯑꯗꯨꯀꯥꯟꯗꯗꯤ ꯇꯨꯝꯅꯤꯡꯉꯛꯀꯅꯤ ꯆꯥꯅꯤꯡꯉꯛꯀꯅꯦꯕ
ꯎꯝ ꯇꯧꯔꯦꯕ ꯑꯩꯁꯦ ꯑꯗꯩꯗꯤ ꯑꯩꯅ ꯑꯃꯨꯛ ꯀꯔꯤ ꯈꯜꯂꯤ ꯁꯣꯅ ꯑꯩ ꯇꯦꯕꯜ ꯑꯩꯒꯤ ꯇꯦꯕꯜ ꯁꯥꯕꯗꯣ ꯑꯗꯨꯁꯨ ꯑꯃꯨꯛ ꯂꯣꯏꯁꯤꯜꯂꯛꯇꯕ ꯑꯩ
ꯅꯉꯣꯟꯗ ꯑꯩꯅ ꯅꯍꯥꯟꯁꯦ ꯚꯤꯗꯤꯑꯣ ꯑꯃ ꯁꯤꯌꯔ ꯇꯧꯔꯛꯄ꯭ꯔꯣ
ꯑꯥ
ꯇꯦꯕꯜꯒꯤ
ꯌꯦꯡꯗ꯭ꯔꯤꯅꯦ
ꯑꯃ ꯇꯧꯔꯣ ꯅꯪꯉꯣꯟꯗꯔꯥ ꯀꯅꯥꯗꯅꯣ ꯗꯗꯥꯥꯗꯔꯥ ꯑꯩꯅ ꯇꯧꯁꯟꯒꯤꯕꯗꯨꯕꯣ ꯌꯥꯝ ꯍꯣꯡꯕ ꯃꯥꯂꯦꯅꯦ ꯂꯨꯄꯥ ꯂꯤꯁꯤꯡ ꯂꯥꯏꯔꯤꯛ ꯄꯥꯕꯒꯤ ꯇꯦꯕꯜꯅꯦꯕ ꯇꯦꯕꯜꯖꯤ ꯃꯈꯥꯗ ꯅꯪꯒꯤ ꯎꯄꯨ ꯌꯥꯎꯕꯤ ꯍꯥ ꯄ꯭ꯂꯥꯏꯒꯤ ꯃꯥꯜꯂꯦ ꯑ ꯒꯣꯗ꯭ꯔꯦꯖꯀ ꯌꯥꯎꯋꯦꯕ ꯍꯥꯏꯗꯤ ꯂꯣꯛꯀꯔꯒ ꯌꯥꯎꯋꯦꯕꯀꯣ ꯂꯨꯄꯥ ꯂꯤꯁꯤꯡ ꯑꯅꯤ ꯆꯥꯝꯃꯉꯥ ꯑꯗꯒꯤ ꯂꯨꯄꯥ ꯂꯤꯁꯤꯡ ꯃꯉꯥ ꯃꯈꯟ ꯃꯈꯟ ꯅꯪꯉꯣꯟꯗꯔꯥ ꯀꯅꯥꯗꯅꯣ ꯀꯥꯎꯒ꯭ꯔꯦ ꯑꯃꯗꯤ ꯁꯤꯌꯥꯔ ꯇꯧꯈꯤꯕꯅꯦ ꯑꯩꯅ
ꯑꯩꯉꯣꯟꯗ ꯑꯣꯏꯔꯝꯗꯧꯗꯤ ꯃꯥꯜꯂꯦ ꯃꯅꯤꯄꯨꯔꯗ ꯂꯩꯕ ꯄꯣꯠ ꯑꯣꯏꯗꯣꯏꯔꯕꯥ
ꯑꯩ ꯁꯤ ꯁꯤꯡꯖꯥꯃꯩ ꯁꯤꯡꯖꯥꯃꯩꯗ ꯅꯠꯇꯦ ꯅꯠꯇꯦ ꯅꯠꯇꯦ ꯑꯩꯈꯣꯏ ꯑꯁꯤ ꯄꯣꯔꯣꯝꯄꯥꯠ ꯇ꯭ꯔꯥꯐꯤꯛ ꯄꯣꯏꯟꯁꯦ ꯄꯣꯔꯣꯝꯄꯥꯠ ꯇ꯭ꯔꯥꯐꯤꯛ ꯄꯣꯏꯟꯗꯒꯤꯗꯔꯥ ꯀꯩꯅꯣ ꯌꯥꯝ ꯅꯛꯄꯗꯨꯗꯥꯅꯦ ꯁꯤꯗꯤ ꯌꯥꯝ ꯅꯛꯏꯅ ꯑꯩꯅꯥ ꯅꯪꯉꯣꯟꯗꯔꯥ ꯗꯗꯥꯥꯗꯔꯥ ꯈꯪꯗꯦ
ꯑꯩ ꯌꯦꯡꯉꯃꯤ ꯌꯦꯡ ꯇꯥꯔꯦ ꯉꯥꯏꯍꯥꯛ ꯂꯩꯔꯒ
ꯌꯦꯡꯉꯣ ꯑꯝꯇ ꯑꯃꯗꯗꯤ ꯊꯥꯒꯤꯕꯅꯦ ꯑꯩꯁꯨ ꯌꯦꯡꯒꯦ ꯀꯅꯥꯗꯅꯣꯗꯣ
ꯃꯣꯏꯒꯤ ꯑꯥ ꯃꯄꯨꯗꯣ ꯍꯧꯖꯤꯛ ꯐꯣꯟ ꯇꯧꯔꯛꯑꯦ ꯅꯪꯒꯤꯁꯦ ꯂꯨꯄꯥ ꯂꯤꯁꯤꯡ ꯀꯌꯥ ꯆꯪꯕꯩ ꯁꯇꯥꯢꯜꯗ ꯁꯥꯎ ꯍꯥꯏꯅꯣ ꯀꯃꯥꯏꯅ ꯇꯧꯔꯤ ꯑꯩꯅ ꯀꯩꯅꯣ ꯇꯧꯔꯦꯃꯤ ꯑꯥꯗ ꯄꯂꯥꯏꯕꯣꯠꯇꯒꯤ ꯍꯧꯔꯛꯑꯒ ꯄꯂꯥꯏ ꯀꯩꯅꯣꯒꯤ ꯑꯦꯝ ꯗꯤ ꯑꯦꯝ ꯕꯣꯔꯠꯅ ꯇꯧꯕꯗꯒꯤ ꯎꯄꯨ ꯀꯩꯅꯣ ꯃꯃꯜꯗꯒꯤ ꯄꯂꯥꯏꯕꯣꯠ ꯃꯃꯜꯗꯒꯤ ꯑ ꯈꯨꯁꯨꯃꯟꯅ ꯍꯦꯜꯂꯦ ꯍꯥꯏꯒꯠꯂꯛꯑꯦ ꯑꯗꯨꯗꯤ ꯃꯣꯏ ꯍꯧꯖꯤꯛꯀꯤ ꯕꯣꯔꯠꯇꯨꯗ ꯂꯤꯁꯤꯡ ꯑꯅꯤ
ꯎꯝ ꯍꯧꯖꯤꯛꯀꯤ ꯄꯣꯔꯣꯝꯄꯥꯠ ꯇ꯭ꯔꯥꯐꯤꯛ ꯄꯣꯢꯟꯒꯤꯁꯦ ꯍꯣꯝ ꯗꯦꯂꯤꯚꯔꯤꯁꯨ ꯌꯥꯕ
ꯑꯥ
ꯍꯣꯝ ꯗꯦꯂꯤꯚꯔꯤ ꯐ꯭ꯔꯤ ꯑꯣꯏ ꯍꯥꯏꯕ꯭ꯔꯥ ꯀꯩꯅꯣꯝꯁꯨ ꯑꯩ ꯑꯝꯇ ꯅꯪꯉꯣꯟꯗꯔꯥ ꯀꯅꯥꯗꯅꯣ ꯑꯝꯇ ꯌꯦꯡꯒꯦ
ꯑ ꯁꯥꯕꯕꯨꯗꯤ ꯍꯧꯖꯤꯜꯍꯟꯈ꯭ꯔꯦꯕꯀꯣ ꯑꯗꯨ ꯈꯉꯝꯃꯗꯤ ꯇꯣꯛꯊꯣꯛꯍꯟꯂꯝꯗꯧꯅꯤ ꯑꯩꯁꯨ ꯌꯦꯡꯍꯧꯗ꯭ꯔꯦ ꯅꯪꯅ ꯊꯥꯔꯛꯄ ꯑꯩꯈꯣꯏꯗꯤ ꯊꯥꯔꯛꯈ꯭ꯔꯕꯅꯤꯅ ꯁꯥꯗ꯭ꯔꯤꯕꯅꯦꯕ ꯁꯨꯡꯁꯥ ꯁꯥꯗ꯭ꯔꯤꯕꯅꯦꯕ ꯑꯗꯥ ꯂꯨꯄꯥ ꯆꯥꯝꯃꯉꯥ ꯑꯃꯗꯤ ꯄꯤꯁꯟꯒꯔꯕ ꯑꯩꯈꯣꯏ ꯆꯦꯒꯤ
ꯎꯝ
ꯃꯆꯥꯒꯤ ꯂꯧꯕꯩꯗꯨꯗ ꯄꯤꯊꯣꯛꯈ꯭ꯔꯕꯅꯦꯕ ꯈꯪꯉꯕ ꯑꯗꯨꯗ ꯃꯣꯏꯅ ꯑꯃꯨꯛ ꯑꯦꯝ ꯗꯤ ꯑꯦꯐ ꯕꯣꯔꯠꯀ ꯇꯧꯔꯛꯑꯦ ꯃꯣꯏ ꯈꯨꯠꯁꯨꯃꯟ ꯄꯥꯝꯃꯛꯇꯅ ꯇꯧꯔꯛꯏꯅꯦꯕ ꯈꯪꯕ꯭ꯔꯥ ꯅꯪꯒꯤꯗꯣ ꯈꯔ ꯐꯕꯅ ꯇꯧꯍꯧ ꯐꯅꯤ ꯑꯗꯨꯗꯨꯒ ꯍꯥꯏꯖꯜꯂꯦ ꯑꯗꯣ ꯃꯤ ꯀꯣꯛꯇ ꯁꯥꯟꯅꯕꯗꯣ ꯌꯥꯔꯣꯏꯕ ꯑꯗꯩꯗꯤ ꯅꯥꯔꯦꯒ ꯈꯣꯠꯂꯦꯒ ꯇꯧ ꯂꯩꯔꯦ ꯑꯃꯨꯛ ꯑꯗꯩꯗꯤ ꯑꯩꯅ ꯑꯌꯨꯛꯇ
ꯀꯔꯤ ꯕꯣꯔꯠꯅ ꯁꯥꯍꯜꯂꯕ
ꯑ ꯎ ꯎꯅ ꯇꯧꯔꯣ ꯍꯥꯏꯈ꯭ꯔꯦ ꯑꯩ ꯈꯔ ꯈꯔ ꯀꯣꯛꯀꯥ ꯀꯣꯛꯀꯥ ꯂꯣꯏꯁꯤꯟꯕꯤꯔꯣ ꯌꯥꯔꯦ ꯍꯥꯏꯔꯕꯅꯦ ꯑꯩꯁꯦ ꯑꯗꯣ ꯀꯣꯛꯀꯥ ꯀꯣꯛꯀꯥ ꯂꯣꯏꯁꯟꯕꯤꯔꯣ ꯀꯩꯅꯣ ꯇꯧꯔꯒ ꯌꯥꯝ ꯆꯪꯍꯟꯕꯤꯔꯅꯣꯅ ꯍꯥꯏꯌꯦꯕ ꯑꯩꯁꯦ ꯑꯗꯣ ꯅꯪꯒꯤ ꯄꯣꯠꯇꯣ ꯌꯦꯡꯉꯒ ꯂꯧꯔꯝ ꯂꯧꯔꯗꯤ ꯑꯗꯨꯃꯥꯏꯅ ꯄꯤꯕ ꯂꯩꯔꯒꯗꯤ ꯌꯥꯏꯌꯦ ꯑꯁꯨꯛ ꯋꯥꯅ ꯑꯩꯅ ꯇꯧꯔꯤꯁꯦ
ꯎꯝ ꯍꯥꯏꯅꯦ ꯑꯩ ꯅꯪ ꯑꯗꯨ ꯄꯜꯂꯒ ꯅꯤꯡꯖꯪꯉꯛꯢꯅꯦ ꯊꯥꯒꯤꯕꯅꯦ ꯊꯥꯒꯤꯕꯅꯦ ꯅꯪꯉꯣꯟꯗꯔꯥ ꯗꯗꯥꯗꯔꯥ ꯑꯃꯗꯤ ꯑꯣꯏꯔꯝ
ꯑꯃꯗꯤ ꯑꯣꯢꯔꯝꯅꯤ ꯑꯣ ꯑꯩꯉꯣꯟꯗ ꯑꯩꯉꯣꯟꯗ ꯑꯃꯗꯤ ꯊꯥꯔꯛꯑꯦ ꯆꯪꯉꯒ ꯌꯦꯡꯉꯨꯗꯕ ꯅꯪ ꯀꯔꯤꯅꯣꯗꯤ ꯈꯪꯗꯕ ꯑꯗꯨꯅꯤꯅꯦ ꯗꯥꯄꯨꯅ ꯂꯨꯄꯥ ꯂꯤꯁꯤꯡ ꯃꯉꯥ ꯄꯤꯅꯤ ꯍꯥꯏꯕꯅꯦꯕ
ꯎꯝ ꯍꯣꯡꯁꯨ ꯌꯥꯝ ꯍꯣꯡꯕ ꯃꯥꯟꯕꯅꯦꯕ ꯃꯣꯏꯗꯣ ꯑꯩꯅ ꯑꯦ ꯁꯤꯗꯤ ꯍꯣꯡꯉꯤꯅ ꯈꯜꯂꯒ ꯇꯧꯒꯤꯕꯅꯦꯕ ꯑꯩꯒꯤ ꯐꯣꯟꯖꯤꯅꯅꯦ ꯑꯃꯇꯥ ꯎꯗ꯭ꯔꯦ ꯑꯩ
ꯋꯥꯥꯏꯗꯥ ꯄꯩꯁꯥ ꯇꯥꯟꯕꯗ ꯅꯨꯡꯉꯥꯏꯕ ꯑꯝꯇ ꯂꯩꯔꯝꯗ꯭ꯔꯦ ꯂꯣꯏ ꯋꯥ ꯂꯩꯔꯝꯃꯦ ꯏꯕꯦꯝꯃ
ꯏ ꯄꯩꯁꯥ ꯇꯥꯟꯕꯕꯨ ꯀꯅꯥ ꯅꯨꯡꯉꯥꯏꯒꯦ ꯄꯩꯁꯥ ꯇꯥꯟꯕ ꯋꯥꯔꯤꯅꯤ
ꯋꯥꯔꯝꯃꯤꯀꯣ ꯋꯥꯔꯝꯃꯤꯀꯣ ꯑꯣꯖꯥ ꯑꯣꯏꯕꯁꯨ ꯉꯥꯏꯔꯦ ꯈꯗꯥꯡ ꯅꯥꯟꯊꯣꯛꯇꯣꯔꯤꯃꯤ
ꯅꯪ ꯄꯥꯝꯖꯗꯕ ꯊꯕꯛꯇꯣ ꯇꯥꯏ ꯑꯗꯣ ꯍꯦꯛꯇ ꯅꯤꯡꯓꯪꯉꯛꯏꯅꯤ
ꯑꯗꯨꯅꯦ ꯄꯥꯝꯖꯗꯕ ꯅꯨꯄꯥꯗ ꯊꯨꯡꯉꯁꯨ ꯊꯨꯡꯖꯔꯒꯦ ꯄꯥꯝꯖꯗꯕ ꯅꯨꯄꯥꯗꯨꯅꯁꯨ ꯂꯧꯒꯦ ꯍꯥꯏꯗ꯭ꯔꯤꯅꯤ
ꯍꯩꯃꯥ ꯑꯗꯨꯅ ꯀꯃꯥꯏꯅ ꯇꯧꯔꯤꯒꯦ ꯋꯥꯔꯤ ꯆꯨꯝꯅ ꯑꯗꯨꯝ ꯁꯥꯟꯅꯔꯤꯕ꯭ꯔꯕ ꯑꯗꯨꯕꯣ
ꯈꯔ ꯈꯔꯗꯤ ꯁꯥꯟꯅꯔꯤ ꯑꯗꯣ ꯀꯅꯥ ꯍꯥꯏꯔꯩꯅ‌ꯣ ꯅꯣꯔꯃꯦꯜ ꯑꯣꯏꯔꯤꯕꯅꯣ ꯒ꯭ꯌꯥꯟ ꯑꯣꯏꯔꯤꯕ꯭ꯔꯥ ꯑꯣꯏꯗ꯭ꯔꯤꯕ꯭ꯔꯥ ꯑꯩꯖꯨ ꯒ꯭ꯌꯥꯟ ꯇꯥꯗ‌ꯦ ꯍꯟꯗꯛꯇꯤ ꯑꯩ ꯁꯣꯝ ꯅꯥꯀꯟꯗ ꯊꯕꯛ ꯇꯧ ꯂꯩꯔꯕꯃꯤꯅ ꯋꯥꯔꯤ ꯀꯌꯥ ꯏꯇꯤ ꯅꯨꯡꯉꯥꯏ ꯁꯥꯟꯅꯗ꯭ꯔꯦꯕ ꯑꯩꯗꯣ ꯑꯗꯣ ꯀ꯭ꯂꯥꯁꯁꯨ ꯆꯠꯇꯣꯔꯃꯤꯅ ꯑꯃꯨꯛ ꯍꯦꯟꯅ ꯁꯥꯟꯅꯔꯔꯣꯏ ꯇꯧꯔꯤꯁꯦ ꯑꯣ ꯄꯟꯆꯥ ꯇꯥꯕ꯭ꯔꯣ ꯑꯩ ꯑꯝꯇ ꯊꯝꯃꯒꯦ ꯑꯗꯨꯒꯅꯦ ꯁꯣꯝꯗ ꯀꯧ ꯂꯩꯔꯦ ꯆꯥꯛ ꯆꯥꯗ꯭ꯔ‌ꯣꯕ ꯀꯩꯅꯣꯝ ꯇꯧꯔꯦ
ꯍꯣ ꯍꯣ ꯍꯣꯏ ꯇꯧꯔ‌ꯣ ꯇꯧꯔ‌ꯣ
ꯅꯪꯅ ꯅꯪ ꯊꯥꯛꯄ ꯂꯤꯡꯗꯣ ꯑꯝꯇ ꯌꯦꯡꯒꯦꯕ
ꯎꯝ
ꯊꯝꯃꯣ ꯊꯝ ꯎꯝ